ꯑꯣ
ꯑꯣ
ꯍꯧꯖꯤꯛꯀꯤ ꯋꯥꯔꯤ ꯃꯈꯥꯗꯨꯅ ꯑꯗꯨꯝ ꯆꯠꯊꯔꯛꯂꯣ
ꯑꯣ ꯑꯩꯅ ꯁꯣꯝꯗ ꯋꯥꯔꯤ ꯀꯟꯅ ꯂꯤꯔꯤ ꯑꯗꯨꯒ ꯌꯥꯎꯔꯝꯗ꯭ꯔꯦ ꯍꯥꯏꯗꯤꯅꯦ ꯑ ꯆꯍꯤꯗꯣ ꯍꯥꯏꯕꯗꯤ ꯑꯩꯅ ꯕꯦꯁꯇꯣ ꯃꯌꯥꯝ ꯑꯃ ꯍꯥꯟ ꯇꯥꯔꯒꯁꯨ ꯆꯍꯤꯗꯣ ꯌꯥꯝ ꯀꯟꯅ ꯈꯦꯠꯅꯔꯝꯗꯧ ꯃꯥꯟꯗꯕ ꯑꯩꯅ ꯍꯪꯉꯛꯦ ꯁꯤ ꯏꯇꯤꯟ ꯏꯟꯇꯤꯅꯥꯏꯟ ꯅꯦꯝꯕꯔ ꯊꯥꯇꯤ ꯇꯤꯅꯦꯕ ꯗꯦꯠ ꯑꯣꯐ ꯕꯥꯔꯠꯇꯦ ꯑꯁꯦꯡꯕꯁꯦ ꯑꯦꯀꯥꯗꯃꯤꯛ ꯑꯦꯁ ꯐ ꯆꯅ ꯀꯩꯅꯣ ꯑꯣꯏꯕꯗꯣ ꯑꯗꯨꯒꯤ ꯍꯥꯏꯗꯤ ꯂꯥꯏꯔꯤꯛꯇꯣ ꯌꯥꯝ ꯉꯟꯅ ꯇꯝꯈꯤꯕꯒꯤ ꯑꯩꯈꯣꯏꯒꯤ ꯂꯩꯀꯥꯏꯒꯤ ꯏꯃꯥꯟꯅꯕꯤ ꯑꯩꯒ ꯍꯧꯃꯤꯟꯅꯕ ꯏꯃꯥꯟꯅꯕꯤ ꯏꯃꯥꯟꯅꯕ ꯡꯈꯩ ꯂꯣꯏꯅ ꯑꯩꯅ ꯀ꯭ꯂꯥꯁ ꯑꯅꯤ ꯑꯅꯤ ꯍꯦꯜꯂꯦꯕ
ꯎꯝ
ꯂꯥꯏꯔꯤꯛꯇꯣ ꯉꯟꯅ ꯇꯝꯕ ꯑꯩꯈꯣꯏꯁꯤꯒꯤ ꯃꯇꯨꯡ ꯏꯟꯅꯔꯒ ꯁꯨꯝ ꯆꯠꯈꯤꯕ ꯏꯆꯦꯒꯩꯒ ꯀ꯭ꯂꯥꯁ ꯑꯃꯇꯪ ꯀꯥꯟꯅꯕꯗꯣ ꯑꯗꯨꯒ ꯃꯔꯛꯇꯁꯨ ꯑꯩꯈꯣꯏꯒꯤ ꯂꯦꯞꯎꯨꯕ ꯈꯣꯠꯂꯨꯕ ꯑꯝꯇ ꯌꯥꯎꯗꯕꯤ ꯄꯨꯔꯥ ꯍꯧꯕꯗ ꯑꯩꯅ ꯃꯁꯇꯔꯕꯥꯎꯁꯦ ꯑꯗꯨꯝ ꯑꯗꯨꯝ ꯂꯣꯏꯁꯤꯟꯈ꯭ꯔꯕ ꯑꯗꯨꯒꯤ
ꯃꯥꯅꯦ ꯒ ꯁꯥꯕ ꯁꯥꯇ ꯒ ꯑꯃ
ꯍꯣꯏ ꯍꯣꯏ ꯑꯗꯨꯝꯕ ꯑꯝꯇ ꯂꯩꯇ꯭ꯔꯦ ꯑ ꯀꯔꯤꯝꯇ ꯌꯥꯎꯗꯕꯤ ꯍꯧꯕꯗꯩ ꯂꯣꯏꯐꯥꯎ ꯇꯝꯊꯣꯛꯈ꯭ꯔꯦ ꯑꯗꯣ ꯃꯊꯥ ꯁꯥꯔ ꯂꯩꯔꯤ
ꯂꯦꯄꯁꯨ ꯌꯥꯎꯗ꯭ꯔꯦ
ꯎꯝ
ꯑꯗꯨꯗꯤ ꯅꯕꯦꯝꯕꯔ ꯑꯣꯏꯔꯒꯗꯤ ꯑꯩꯅ ꯑꯃꯨꯛ ꯁꯦꯞꯇꯦꯝꯕꯔ
ꯑꯣ ꯑꯩꯅ ꯅꯕꯦꯝꯕꯔ ꯊꯥꯔꯇꯤ ꯑꯣꯏꯕ ꯎꯝ
ꯑꯗꯨꯗꯤ ꯊꯥ ꯑꯅꯤ ꯑꯍꯨꯝꯗꯩꯅ ꯑꯃꯨꯛ ꯊꯥꯗ ꯂꯥꯛ ꯀ ꯁꯨ ꯀꯥꯗ ꯀꯩ ꯑꯗꯨꯗꯤ ꯀꯩꯅꯣꯅꯤꯅ ꯂꯥꯏꯟ ꯄꯨꯟꯗꯕꯗꯒꯤꯅꯦ ꯥꯏ ꯄꯨꯟꯗꯃꯤꯗ
ꯎꯝ
ꯑꯦꯝ ꯌꯨ ꯃꯌꯥ ꯑꯩꯅ ꯑꯦꯝ ꯌꯨꯒꯤ ꯍꯦꯛ ꯑꯣꯄꯣꯖꯤꯠꯀꯤ ꯅꯥꯀꯟꯗ ꯃꯈꯣꯏ ꯄꯤ ꯖꯤꯒꯤ ꯕꯣꯏꯁ ꯍꯣꯁꯇꯦꯜ ꯑꯃ ꯂꯩꯗꯅ
ꯑꯥ
ꯑꯗꯨꯗꯨ ꯂꯩꯌꯦꯕ ꯑꯩꯅ
ꯑꯣ ꯍꯧꯖꯤꯛ ꯍꯧꯖꯤꯛꯁꯦ
ꯎ ꯅꯠꯇꯦ ꯍꯥꯏꯗꯤ ꯑꯩ ꯃꯥꯁꯇꯔ ꯂꯣꯏꯁꯨ ꯐꯥꯎꯈꯤ ꯑ ꯑꯗꯨ ꯂꯩꯔꯝꯃꯦꯕ ꯑꯗꯨꯗ ꯑꯦꯝ ꯌꯨꯗꯗꯤ ꯁꯤ ꯑꯩ ꯑꯗꯨꯝ ꯑꯦꯝ ꯌꯨꯒꯤ ꯖꯤꯝꯅ ꯑꯗꯨꯝ ꯁꯥꯟꯅꯕ ꯐꯖꯅ ꯆꯠꯂꯝꯃꯦ ꯑꯗꯨꯒ ꯑꯦꯝ ꯌ ꯃꯅꯨꯡꯗ ꯋꯥꯛꯀꯤꯡ ꯑꯗꯨꯝ ꯇꯣꯏꯅ ꯆꯦꯜꯂꯦꯗꯦ ꯅꯨꯡꯇꯤꯒꯤ
ꯎꯝ ꯑꯗꯣ ꯄꯤ ꯑꯩꯆꯗꯤ ꯑ ꯑꯣ ꯎꯔꯗꯤꯒ ꯍꯪ ꯇꯣꯛꯑ ꯈꯪꯗꯦꯅꯦ ꯑꯩꯈꯣꯏꯅ ꯃ ꯃꯄꯥꯟꯁꯦ ꯄꯥꯛꯅ ꯊꯣꯛꯀꯟꯗꯕꯅꯤꯅꯅꯦꯀꯣ ꯑꯗ ꯎꯔꯗꯤ
ꯑꯗꯨꯗꯤ ꯀꯅꯥꯅꯣꯝ ꯈꯪꯉꯝꯗꯧ ꯃꯥꯜꯂꯤ ꯁꯨꯝ ꯃꯤꯡ ꯄꯠꯂꯛꯀꯦꯕꯀꯣ
ꯎꯝ
ꯑꯩꯈꯣꯏꯒꯤꯗꯤ ꯍꯥꯏꯗꯤ ꯑꯣꯖꯥ ꯑꯣꯏꯔꯛꯅꯦꯕꯀꯣ ꯑꯗꯨ ꯁꯍꯤꯗꯤ ꯌꯥꯝ ꯍꯥꯏꯗꯤ ꯑꯣꯖꯥ ꯑꯣꯏꯖꯔꯒꯁꯨ ꯁꯤꯗꯤ ꯌꯥꯝ ꯅꯧꯔꯤꯅꯦꯕ ꯂꯩꯁꯥꯕꯤꯅꯦꯕ ꯃꯤꯁ ꯑ ꯀꯆꯤꯡꯕꯝ ꯁꯤ ꯃꯤꯁꯅꯦꯟꯕꯂꯨꯝꯕ
ꯑꯣ ꯏꯀꯣꯅꯣꯃꯤꯛꯁꯀꯤꯗꯨꯔꯥ ꯈꯪ ꯉꯦ ꯑꯥ ꯈꯪꯉꯦ ꯑꯩꯈꯣꯏ ꯑꯩꯁꯨ ꯃꯉꯣꯟꯗ ꯀꯩꯅꯣꯒꯤ ꯑꯩ ꯇꯔꯒꯤ ꯑꯦꯛꯖꯥꯝ ꯊꯥꯔꯝꯗꯥꯏꯗꯅꯦ ꯀꯩꯅꯣ ꯇꯧꯔꯛꯑꯦ ꯍꯥꯏꯗꯤ ꯇꯨꯏꯁꯟ ꯇꯧꯔꯛꯑꯦ ꯍꯥꯏꯗꯤ ꯑꯦꯝ ꯌꯨꯒꯤ ꯑꯦꯟꯇ꯭ꯔꯥꯟꯁ ꯇꯧꯔꯝꯗꯥꯏꯗ ꯑꯗꯨꯝ ꯑꯩ ꯅꯝꯕꯝꯕꯔ ꯄꯥꯏꯅ ꯄꯥꯏꯅꯩꯌꯦ
ꯎ ꯑꯩꯈꯣꯏꯗꯤ ꯃꯤꯁ ꯑꯃꯨꯛ ꯊꯣꯛꯏꯅꯦ ꯍꯥꯏꯗꯤ ꯀꯩꯅꯣꯒꯤ ꯎꯝ ꯑꯩ ꯆꯍꯤ ꯅꯧꯔꯤꯕꯅꯦꯕ ꯆꯍꯤ ꯌꯥꯝ ꯅꯧꯅ ꯊꯕꯛꯁꯨ ꯑꯗꯨꯝ ꯄꯨꯈ꯭ꯔꯒ ꯍꯥꯏꯗꯤ ꯂꯥꯏꯔꯤꯛꯁꯨ ꯐꯕꯅꯦꯕ ꯑꯗꯨꯅ ꯍꯥꯏꯗꯤ ꯑꯃꯨꯛꯇꯪ ꯈꯨꯠꯊꯥꯗ ꯑꯗꯨꯝ ꯆꯪꯈꯤꯕ꯭ꯔꯥ
ꯍꯣꯏ ꯎꯝ ꯒꯣꯜ ꯃꯦꯗꯂꯤꯁ ꯑꯣꯏꯒꯨꯝ ꯇꯧꯕꯅꯦ
ꯑꯣꯏꯕꯗ ꯑꯣꯏ
ꯎꯝ ꯑꯗꯨꯗꯨꯅ ꯑꯗꯨꯝ ꯑꯩꯈꯣꯏꯁꯨ ꯃꯤꯁ ꯊꯣꯛꯑꯦ ꯑꯗꯨꯅ ꯃꯤꯁ ꯑꯗꯨꯝ ꯀꯧꯋꯦ ꯑꯩꯏ
ꯎꯝ ꯀꯩꯅꯣꯒꯤꯕꯨꯗꯤ ꯍꯥꯏꯗꯤ
ꯍꯥꯏꯗꯤ ꯌꯥꯝ ꯍꯟꯅꯕ ꯍꯥꯟꯅꯗꯕꯒꯤ ꯅꯠꯇ꯭ꯔꯒꯁꯨ ꯑꯩꯈꯣꯏꯒꯤ ꯂꯥꯏꯔꯤꯛ ꯇꯥꯛꯄꯤꯔꯤꯅꯤꯅꯀꯣ
ꯃꯥꯅꯤ ꯁꯦꯅꯤꯌꯔꯅꯦꯗ ꯁꯤꯦꯅꯤꯌꯔ ꯃꯣꯁꯅꯦ ꯍꯥꯏꯗꯤ ꯑꯗꯨꯝ ꯎꯕꯗ ꯑꯗꯨꯝ ꯀꯩꯅꯣ ꯃꯥꯟꯗꯣꯏ ꯋꯥꯂꯦ ꯑꯍꯥꯟ ꯃꯥꯟꯕꯗꯣꯏ ꯋꯥꯂ ꯈꯪꯅꯤ ꯀꯩꯅꯣꯒꯤ ꯁꯥꯇ꯭ꯔꯅꯦꯕ ꯍꯥꯏꯗꯤ ꯑꯩꯅ ꯁꯨꯝ ꯈꯪꯂꯛꯄꯗ ꯕꯤꯁꯅꯨꯄꯨꯔꯅꯕꯨ ꯗꯗꯤ ꯁꯥꯇ꯭ꯔꯅꯦꯕ ꯑꯗꯨꯒ ꯑꯩꯣꯏ ꯐꯥꯗꯔ ꯈꯣꯏ ꯑꯩꯈꯣꯏ ꯐꯥꯗꯔ ꯍꯈꯣꯏꯅ ꯑꯃꯨꯛ ꯃꯣꯏꯁꯦ ꯂꯥꯏꯔꯤꯛꯇꯨ ꯑꯃꯨꯛ ꯇꯥꯛꯄꯤꯔꯛꯄꯅꯦꯕ
ꯎꯝ
ꯑꯗꯨ ꯃꯣꯏꯅ ꯑꯃꯨꯛ ꯁꯨꯃꯥꯡꯝꯒꯤ ꯁꯥꯇ꯭ꯔ ꯑꯣꯏꯔꯦ ꯀꯥꯟꯗ ꯑꯩꯗꯤ ꯄꯤꯛꯏꯦꯕ ꯌꯥꯝ ꯄꯤꯛꯑꯦꯕ ꯑꯗꯨꯗ ꯃꯣꯏ ꯑꯗꯨꯝ ꯂꯣꯏꯗꯤ ꯂꯣꯏꯅꯔꯛꯄ ꯑꯩꯗꯤ ꯃꯣꯏꯅ ꯀꯩꯁꯦ ꯄꯥꯝꯃꯩꯅꯦꯕ ꯐꯝꯗꯨꯅ ꯃꯣꯏ ꯍꯥꯏꯗꯤ ꯃꯣꯏ ꯃꯁꯤ ꯇꯦꯟ ꯅꯛꯅꯅ ꯈꯣꯠꯇꯅ ꯁꯥꯟꯅꯔꯛꯄ ꯑꯩꯗꯣ
ꯎꯝ
ꯑꯗꯨꯃꯥꯏꯅ ꯇꯧꯔꯛꯄꯅꯤꯅ ꯑꯩꯅ ꯑꯃꯨꯛ ꯈꯪꯉꯛꯏꯁꯤꯅ ꯀꯣꯟꯅ ꯃꯣꯏ ꯍꯧꯖꯤꯛ ꯃꯤꯁꯇꯨꯅ ꯃꯥꯁꯤ ꯀꯥꯟꯆꯤꯄꯨꯔꯗ ꯑꯃ ꯅꯍꯥꯟꯋꯥꯏ ꯑꯩꯈꯣꯏ ꯀ꯭ꯂꯥꯁ ꯇꯨꯌꯦꯜꯐꯀꯤ ꯑꯦꯛꯖꯥꯝ ꯑꯃ ꯊꯥꯔꯝꯗꯥꯏꯗ ꯅꯕꯣꯗꯤꯌꯥꯒꯤ ꯑꯣꯏꯅ ꯀꯆ ꯑꯗꯨ ꯁꯦꯝꯕꯅꯦꯕꯀꯣ ꯁꯤꯟꯕꯅꯦꯕ ꯑꯗꯨ ꯁꯤꯟꯕꯗꯨꯁꯨ ꯑꯗꯨꯝ ꯃꯥꯅ ꯑꯣꯖꯥ ꯑꯣꯏꯕꯅꯦꯕ
ꯎꯝ ꯍꯧꯖꯤꯛ ꯀꯩꯅꯣꯗꯦꯝ ꯌꯨꯝ ꯃꯅꯨꯡꯗ ꯂꯩꯕꯅꯦ
ꯂꯩꯌꯦ ꯂꯩꯌꯦ ꯑꯗꯨꯗꯣ ꯀꯩꯅꯣ ꯑꯣꯏꯅ ꯑꯣꯏꯕ ꯇꯧꯕꯅꯤ ꯄ꯭ꯔꯣꯐꯦꯁꯥꯔꯗ ꯀꯩꯅꯣꯝ ꯑꯣꯏꯕꯅꯤ
ꯄꯤ ꯑꯩꯆ ꯗꯤ ꯂꯣꯏꯔꯝꯈꯤꯔꯣꯏꯌꯦ
ꯃꯥ ꯑꯩ ꯁꯨꯝ ꯇꯥꯕꯗ ꯂꯣꯏꯔꯦꯗꯤ ꯍꯥꯏꯒ ꯑꯃ ꯇꯧꯏ
ꯑꯗꯨꯒꯤꯗꯤ ꯊꯦꯡꯗꯤ ꯊꯦꯡꯅꯗ꯭ꯔꯤꯕꯀꯣ ꯑꯩꯅ ꯂꯣꯏꯔꯛꯄ ꯍꯣꯏ ꯀꯨꯏꯔꯛꯑꯕꯅꯤꯅ ꯂꯣꯏꯔꯝꯕꯁꯨ ꯌꯥꯔꯦ ꯑꯗꯨꯕꯨꯗꯤ ꯍꯧꯖꯤꯛꯄꯨꯗꯤꯀꯣ ꯑꯗꯨꯒ ꯑꯗꯨꯝ ꯄꯥꯏꯟ ꯅꯝꯕꯔ ꯄꯥꯏꯅꯔꯤ ꯈꯣꯠꯂꯤ ꯀꯩꯅꯣ ꯇꯧꯔꯤꯁꯤꯡꯁꯤꯡꯁꯦ ꯃꯥꯅ ꯇꯧꯕꯗ ꯍꯣꯏ ꯑꯗꯨꯗ ꯀꯩꯅꯣꯒꯤ ꯑ ꯑꯩꯈꯣꯏꯅ ꯂꯩꯀꯥꯟꯗ ꯏꯁꯀꯣꯂꯔ ꯑꯣꯏꯅ ꯂꯩꯍꯧꯔꯦ ꯑꯗꯨꯒ ꯍꯧꯖꯤꯛ ꯃꯥꯅ ꯑꯩꯅ ꯃꯥ ꯇꯧꯋꯦ ꯈꯪꯕꯗ ꯀꯩꯅꯣꯗꯣ ꯑꯦ ꯌꯥꯔꯦ ꯏꯝꯐꯥꯜꯗꯣ
ꯎꯝ
ꯑꯗꯨꯒꯤꯗ ꯊꯕꯛ ꯄꯨꯕꯅꯦ ꯑꯥ ꯑꯥ ꯁꯤꯃ ꯈꯪꯉꯦ ꯑꯥ ꯑꯥ ꯑꯗꯣ ꯀꯩꯅꯣ ꯇꯧꯔꯗꯤ ꯗꯤ ꯂꯣꯏꯔꯝꯕꯁꯨ ꯌꯥꯔꯦ ꯀꯨꯏꯔꯛꯑꯕꯅꯤꯅ ꯑꯩꯈꯣꯏꯅ ꯃꯥꯁꯇꯔ ꯂꯣꯏꯔꯛꯏꯁꯦꯀꯣ ꯂꯣꯏꯔꯒ ꯃꯣꯏꯗꯤ ꯑꯗꯨꯝ ꯄꯨꯔꯝꯃꯅꯤ ꯑꯗꯣ ꯑꯩꯈꯣꯏꯁꯦꯀꯣ ꯄꯤ ꯑꯩꯆ ꯗꯤꯗꯨ ꯇꯧꯔꯁꯨ ꯌꯥꯕꯗꯣ ꯑꯩꯈꯣꯏꯒꯤ ꯄꯤ ꯑꯩꯆ ꯗꯤꯁꯦ ꯍꯥꯏꯕ ꯋꯥꯅꯦ ꯂꯥꯏꯔꯤꯛꯀꯤꯁꯨ ꯂꯥꯏꯔꯤꯛꯀꯤꯅꯦꯕꯨ ꯈꯤꯇꯪ ꯑꯩꯈꯣꯏꯒꯤ ꯈꯪꯅ ꯆꯥꯟꯅꯕ ꯑꯣꯖꯥꯁꯤꯡꯁꯦ ꯃꯔꯤ ꯐꯕ ꯑꯁꯨ ꯆꯪꯉꯤꯗꯅꯀꯣ
ꯆꯉ ꯆꯪ
ꯍꯣꯏ ꯑꯣꯖꯥꯅꯁꯨ ꯍꯥꯏꯕꯅꯤ ꯑꯩꯈꯣꯏꯒꯤ ꯑꯣꯖꯥꯒꯤ ꯃꯅꯥꯛꯇ ꯑꯣꯖꯥꯒ ꯌꯥꯝꯅ ꯍꯥꯏꯗꯤ ꯑꯩꯅ ꯃꯔꯛ ꯃꯌꯥꯝ ꯐꯪꯉꯦ ꯑꯩꯅ ꯑꯣꯖꯥꯗꯣ ꯈꯪꯅꯗ꯭ꯔꯗꯤ ꯑꯦ ꯅꯪ ꯉꯣꯟ ꯈꯤꯪ ꯇ ꯌꯥꯝ ꯍꯦꯕ ꯅꯠꯇ꯭ꯔꯁꯨꯀꯣ ꯀꯩꯅꯣ ꯇꯧꯗ꯭ꯔꯣꯏ ꯑ ꯈꯟꯒꯦ ꯁꯤꯗꯤ ꯑꯣꯖꯥꯒꯤ ꯃꯈꯥꯗ ꯇꯧꯔꯛꯄ ꯄꯣꯠꯅꯤꯅꯀꯣ ꯑꯗꯨꯒꯨꯝꯕꯗꯣ ꯂꯩꯗꯅ ꯅꯅ ꯑꯣꯖꯥꯖꯦ ꯑꯩꯈꯣꯏꯒꯤ ꯃꯥꯗꯤ ꯌꯥꯝ ꯀꯟꯅ ꯐꯕ ꯑꯣꯏꯗꯕ ꯍꯥꯏꯗꯤ ꯑꯩꯈꯣꯏꯅ ꯀꯣꯂꯦꯖꯀꯤ ꯃꯇꯝꯗ ꯃꯅꯤꯄꯨꯔꯗ ꯇꯧꯍꯧꯗꯕꯁꯦ
ꯎꯝ
ꯍꯥꯎꯗꯨꯒꯦ ꯑ ꯃꯅꯤꯄꯨꯔꯗ ꯇꯧꯍꯧꯗꯕꯁꯦ ꯁꯤꯒꯤ ꯈꯤꯇꯪ ꯍꯣꯏ ꯑꯥꯗ ꯇꯝꯃꯨꯕꯗꯣ ꯌꯥꯝꯅ ꯀꯩꯅꯣ ꯌꯥꯝ ꯊꯤꯅꯕꯨꯗꯤ ꯂꯥꯏ ꯂꯥꯏꯁꯨ ꯇꯝꯕ ꯈꯣꯠ ꯈꯣꯠꯄꯒꯤ ꯃꯔꯝꯗ ꯌꯥꯝ ꯊꯤꯕꯨꯗꯤ ꯈꯦꯠꯅꯔꯦꯀꯣ ꯑꯗꯣ ꯑꯩꯈꯣꯏꯅ ꯁꯤꯗ ꯑꯍꯥꯟꯕꯒꯇꯪ ꯉ ꯀꯠꯄꯥꯟ ꯀꯩꯅꯣꯅꯦꯃꯤ ꯍꯣꯏ ꯑꯥ ꯇꯝ ꯍꯨꯕꯗꯣ ꯃꯤꯇꯣꯛꯞꯀꯤ ꯇꯥꯏꯞꯇꯒ ꯈꯟꯕꯩ ꯋꯥꯅꯤꯅ
ꯑꯣ ꯑꯗꯨꯅꯦ ꯑꯗꯨꯝ ꯈꯟꯗꯣꯏꯅꯦ ꯍꯥꯏꯗꯤ ꯃꯄꯥꯟꯗ ꯑꯃꯝꯇꯪ ꯃꯄꯥꯟꯗ ꯇꯧꯈꯤꯕ ꯑꯃ ꯄꯦꯁꯇ꯭ꯔꯤꯗꯣ ꯈꯪꯅꯕ ꯅꯨꯠꯇꯨꯗꯤ ꯃꯄꯥꯟꯗꯨ ꯂꯩꯔꯕꯅꯤꯅ ꯑꯗꯨꯒ ꯑꯃꯨꯛ ꯃꯄꯥꯟ ꯑꯃꯨꯛ ꯇꯧꯕ ꯍꯥꯏꯁꯤꯁꯨ ꯃꯤ ꯈꯦꯠꯅꯔꯛꯄꯅꯤꯅ
ꯍꯣꯏ ꯑꯗꯩ ꯅꯨꯄꯥ ꯃꯆꯥ ꯑꯣꯏꯔꯗꯤ ꯑꯃ ꯑꯃꯨꯛ ꯐꯩꯗꯅꯀꯣ ꯅꯨꯄꯥ ꯑꯣꯏꯔꯗꯤ ꯑꯃꯨꯛꯀ ꯐꯕ ꯑꯗꯨ ꯁꯤꯗꯗꯤ ꯑꯩꯈꯣꯏ ꯑꯣꯖꯥꯒꯤ ꯃꯔꯤꯗꯨꯁꯨ ꯐꯍꯧꯗꯕꯅꯦ ꯑꯗꯣ ꯑꯩꯈꯣꯏ ꯗ ꯃꯇꯝꯒ ꯍꯥꯏꯕꯗꯤ ꯃꯇꯝꯗ ꯃꯥꯡꯗꯕꯗꯤ ꯌꯥ ꯄꯣꯟꯇꯦ ꯑꯗꯣ
ꯀꯩꯅ ꯇꯧ ꯍꯣꯏ ꯍꯥꯏꯕꯗꯤ ꯇꯧꯗ꯭ꯔꯤꯉꯩꯒꯤ ꯃꯃꯥꯡꯗꯁꯨ ꯑꯩꯈꯣꯏꯒꯤ ꯑꯣꯖꯥꯒꯤ ꯃꯅꯥꯛꯇ ꯀꯩꯅꯣ ꯇꯧꯕ ꯑꯃ ꯆꯪꯉꯦꯕꯀꯣ ꯍꯥꯟꯅ ꯏꯔꯦꯟꯅ ꯈꯪꯅꯕꯒ ꯑꯣꯏꯗꯕꯅꯦ ꯑꯗꯣ ꯌꯥꯝ ꯅꯨꯡꯉꯥꯏꯇꯦ ꯑꯗꯨꯃꯥꯏꯅ ꯀꯩꯅꯣ ꯇꯧꯕꯗꯣ ꯍꯥꯏꯗꯤ ꯁꯀꯨꯜ ꯏꯁꯀꯣꯂꯔ ꯂꯩꯔꯤ ꯀꯥꯡꯕꯨꯁꯤꯅꯁꯨ ꯑꯩꯈꯣꯏꯁꯦ ꯑꯦ ꯃꯥꯁꯇꯔ ꯇꯧꯕ ꯀꯥꯟꯗ ꯃꯄꯥꯟꯗꯒꯤ ꯄꯥꯟꯒꯤ ꯁꯥꯗ ꯅ ꯇ꯭ꯔꯅꯦ ꯍꯥꯏꯕꯗꯤ ꯃꯄꯥꯟꯗ ꯀꯣꯂꯦꯖ ꯇꯧꯔꯨꯒꯦ ꯍꯥꯏꯕꯗ ꯑꯩꯈꯣꯏꯒꯤ ꯃꯣꯏ ꯋꯥꯈꯜꯂꯣꯟꯗ ꯀꯩꯅꯒꯨꯝ ꯃꯈ ꯈꯟꯕꯩ ꯀꯩꯅꯣꯒꯨꯝ ꯎꯕ ꯑꯩꯈꯣꯏ ꯌꯥꯝ ꯅꯨꯡꯉꯥꯏꯈꯤꯗꯕ ꯁꯨꯝ ꯌꯥꯎꯋꯦꯕꯀꯣ
ꯎꯝ
ꯗꯦꯝ ꯀꯣꯂꯦꯖ ꯏꯝꯐꯥꯜ ꯀꯣꯂꯦꯖ
ꯍꯥꯏꯗꯤ ꯃꯣꯏꯅꯁꯨ ꯍꯦꯛ ꯅꯨꯡꯉꯥꯏꯇꯕ ꯍꯥꯏꯁꯦ ꯁꯨꯝ ꯀꯣꯏꯅꯔꯑꯦꯗꯅ ꯍꯥꯟꯅꯒꯤ ꯇꯝꯃꯤꯟꯅꯔꯛꯄ ꯁꯥꯇ꯭ꯔꯗꯨꯗꯤ ꯀꯧꯅꯗꯅ ꯈꯣꯠꯅꯗꯅ ꯎꯝ
ꯑꯗꯨꯒꯤ ꯋꯥ ꯉꯥꯛ ꯅꯠꯇꯅ ꯀꯩꯅꯣꯝ ꯇꯧꯔꯛꯄꯗꯁꯨ ꯑꯦ ꯃꯥꯁꯇꯔꯗꯨ ꯂꯥꯛꯇꯣꯛꯄꯁꯨ ꯃꯌꯥꯝ ꯌꯥꯎꯔꯤꯅꯦ ꯑꯗꯨ ꯑꯣꯏꯇꯥꯔ ꯍꯥꯏꯔꯁꯨ ꯍꯥꯏꯕꯗꯤ ꯕꯣꯠꯀꯤꯃꯛꯇ ꯇꯧꯔꯛꯄ ꯑꯣꯏꯔꯣ ꯑꯩꯈꯣꯏꯒꯤ ꯀꯩꯅꯣꯒꯤ ꯑꯩꯈꯣꯏ ꯁꯤ ꯏꯝꯐꯥꯜ ꯀꯣꯂꯦꯖꯀꯤ ꯑꯩꯣꯏ ꯑꯩꯈꯣꯏꯒꯤ ꯗꯦꯝꯒꯤ ꯑꯗꯨ ꯍꯦꯛꯇ ꯇꯧꯈꯤꯕ ꯄꯨꯟꯁꯤꯟꯅꯒꯦ ꯑꯩꯈꯣꯏꯅ ꯍꯦꯛꯇ ꯇꯣꯉꯥꯟ ꯇꯥꯍꯧꯕꯒꯨꯝꯕ ꯑꯗꯨꯝꯕꯗꯨ ꯈꯔ ꯅꯨꯡꯉꯥꯏꯇꯦ ꯅꯨꯡꯉꯥꯏꯇꯦ ꯍꯥꯏꯕꯗꯤ
ꯃꯥꯅꯦ ꯈꯪꯅꯕꯒꯤ ꯈꯪꯅꯕꯒꯤ ꯊꯦꯡ ꯊꯦꯡꯅ ꯈꯪꯅꯔꯛꯄꯗꯣ ꯑꯗꯨꯒꯤ ꯎꯝ ꯑꯗꯨꯝ ꯑꯗꯨꯒꯤꯗꯤ ꯍꯧꯖꯤꯛꯄꯨꯗꯤ ꯑꯗꯨꯝ ꯈꯔꯗꯤ ꯅꯨꯡꯉꯥꯏꯔꯝꯃꯅꯤ ꯑꯗꯨ ꯄꯨꯟꯕ ꯍꯥꯏꯗꯤ ꯂꯣꯏꯈ꯭ꯔꯕꯅꯤꯅ ꯑꯣꯏꯈꯔꯦ ꯍꯥꯏꯗꯤ ꯈꯔ ꯃꯥꯁꯇꯔ ꯑꯣꯏꯔꯝꯗꯥꯏꯔꯗꯤ ꯈꯔ ꯅꯨꯡꯉꯥꯏꯔꯝꯒꯅꯦꯕ
ꯑꯗꯣ ꯑꯩꯈꯣꯏꯒꯤ ꯗꯤꯄꯥꯔꯠꯃꯦꯟꯅ ꯑꯃꯨꯛ ꯑꯗꯨꯒꯤ ꯑꯗꯥꯒꯤ ꯕꯣꯠꯀꯤ ꯁꯦ ꯌꯥꯝ ꯊꯋꯥꯏ ꯌꯥꯎꯕꯗꯤ ꯑꯣꯏꯗꯦꯕꯀꯣ ꯁꯥꯗꯥꯔꯣꯟ ꯑꯃꯗꯤ ꯇꯧꯋꯦꯕ ꯍꯥꯏꯕꯗꯣ ꯑꯩꯈꯣꯏꯒꯤ ꯃꯅꯤꯄꯨꯔꯤꯗꯤ ꯗꯤꯄꯥꯔꯠꯃꯦꯟ ꯀꯥꯁꯤꯗꯤ ꯑꯩꯈꯣꯏꯒꯤ ꯕꯣꯠ ꯅꯨꯡ ꯌꯥꯝ ꯀꯜꯂꯦꯕ
ꯃꯅꯤꯄꯨꯔꯤꯗꯨ ꯄꯥꯃꯤꯡ ꯀꯟꯕꯅꯤ
ꯎꯝ ꯑꯩꯈꯣꯏꯗꯤ ꯄꯨꯔꯥ ꯁꯥꯗꯥꯔꯣꯟ ꯑꯃꯗꯅꯦ ꯂꯩꯔꯤꯁꯦ ꯑꯩꯈꯣꯏ ꯗꯤꯄꯥꯔꯠꯃꯦꯟꯁꯤꯅ ꯏꯪ ꯆꯤꯛꯅ
ꯗꯤꯄꯥꯔꯠꯃꯦꯟ ꯈꯔ ꯀꯟꯈꯤꯕ ꯑꯃ ꯂꯩꯕꯅꯤꯅꯦ ꯃꯣꯏꯒꯤ ꯀꯔꯤ ꯑꯦꯝ ꯕꯤ ꯑꯦ ꯃꯣꯏ ꯑꯗꯨꯒꯤ ꯊꯥꯡꯅꯕꯗꯨ ꯀꯔꯤꯕ ꯑꯗꯨꯒꯤ ꯀꯣꯔꯁꯇꯨ ꯀꯩꯅꯝꯃꯥꯏꯅ ꯂꯩꯅꯤ ꯕꯦꯡꯀꯤꯡꯒꯤ ꯄꯨꯟ ꯃꯗ ꯀꯔꯤ ꯂꯥꯏꯕ꯭ꯔꯦꯔꯤ ꯅꯥꯀꯟꯗ ꯂꯩꯕꯤꯅꯣ
ꯂꯥꯏꯕ꯭ꯔꯦꯔꯤ ꯅꯥꯀꯟꯗ ꯂꯩꯕꯗꯣ ꯏꯪꯂꯤꯁ ꯂꯩꯔꯦ ꯑꯗꯒꯤ
ꯑꯗꯨꯒꯤꯗꯃ ꯑꯦꯝ ꯁꯤꯒ ꯂꯩꯕꯗꯣ ꯑꯗꯨꯗ ꯑꯃ ꯀꯣꯔꯁ ꯑꯣꯏꯅ ꯃꯃꯤꯡꯗꯨꯣ ꯗꯥꯏꯔꯦꯛꯇꯣꯏ
ꯎ ꯕꯤꯕꯤ ꯀꯔꯤꯅꯣꯝ ꯍꯥꯏꯕꯗꯨꯔꯣ
ꯀꯩꯅꯣꯒꯤ ꯕꯦꯡꯀꯤꯡꯒꯤ ꯃꯑꯣꯡꯗꯒ ꯇꯧꯔꯒ ꯃꯣꯏ ꯇꯝꯕꯅꯤꯅ ꯑꯗꯨꯒꯤ ꯗꯤꯄꯥꯔꯠꯃꯦꯟꯗꯨꯗꯤ ꯁꯦꯡꯉꯦ ꯍꯥꯏꯗꯤ ꯃꯣꯏꯁꯨ ꯊꯋꯥꯏ ꯐꯖꯅ ꯌꯥꯎꯕꯅꯦꯕ ꯕꯣꯠꯀꯤꯗ ꯑꯗꯨꯒ ꯃꯣꯏꯗꯤ ꯍꯥꯏꯗꯤ ꯁꯦꯟ ꯁꯦꯟ ꯄꯥꯏꯕ ꯃꯆꯥ ꯃꯁꯨ ꯉꯥꯛꯇ ꯍꯦꯛꯇ ꯇꯝꯅꯔꯛꯄꯅꯤꯅ ꯃꯣꯏꯗꯒꯤ ꯂꯦꯕꯛ ꯀ ꯣꯠꯁꯦ
ꯎꯝ ꯀꯒꯅ
ꯍꯥꯏꯗꯤ ꯑꯇꯣꯞꯄ ꯑ ꯍꯥꯏꯗꯤ ꯑꯇꯣꯞꯄ ꯗꯤꯄꯥꯔꯠꯃꯦꯟꯅꯁꯨ ꯀꯤꯕ ꯂꯥꯛꯄꯣꯏ ꯍꯥꯏꯗꯤ ꯍꯦꯛꯇ ꯄꯩꯁꯥꯗꯨꯣ ꯍꯦꯛꯇ ꯄꯥꯏꯔꯕꯅꯤꯅ ꯚꯣꯠ ꯍꯥꯏꯁꯤꯗꯕꯨ ꯍꯥꯏꯗꯤ ꯀꯣꯂꯦꯖ ꯃꯅꯨꯡ ꯑꯣꯏꯔꯒꯁꯨ ꯂꯨꯗꯥꯏꯗꯅ ꯄꯩꯁꯥ ꯅꯨꯡꯁꯥ ꯑꯗꯨꯨꯗꯥꯗ ꯃꯣꯏꯅꯩ ꯂꯕꯛꯄꯁꯦ ꯑꯩ ꯑꯗꯨꯨꯝ ꯇꯥꯕꯗ ꯑꯗꯨꯃꯥꯏꯅ ꯇꯧꯋꯤ ꯊꯋꯥꯏꯁꯨ ꯌꯥꯕ ꯃꯣꯏ ꯇꯔ
ꯑꯩꯈꯣꯏꯅ ꯕꯣꯠꯁꯦ ꯀꯌꯥꯝ ꯀꯟꯅ ꯊꯋꯥꯏ ꯌꯥꯎꯕ ꯍꯥꯏꯗꯤ ꯑꯣꯏꯗꯕꯅꯤꯅ ꯑꯗꯨꯝ ꯌꯥꯅ ꯌꯥꯅ ꯇꯧꯔꯒ
ꯎꯝ
ꯑꯩꯅ ꯇꯟꯝꯕꯒꯤ ꯆꯥꯡꯁꯦ
ꯎꯝ
ꯍꯥ ꯑꯦꯂꯚꯦꯟ ꯇꯨꯋꯦꯜꯞꯁꯦ ꯇꯤꯁꯤ ꯇꯧꯔꯛꯏꯅꯦꯕ ꯑꯗꯣ ꯕꯣꯠ ꯇꯥꯗꯕ ꯑꯃꯨꯛꯐꯥꯎ ꯌꯥꯎꯔꯛꯇ꯭ꯔꯤꯕꯅꯦ ꯌꯦꯡꯉꯣ ꯑꯩꯁꯦ
ꯕꯣꯠꯇꯤ ꯌꯥꯎꯔꯛꯇꯦꯗ ꯑꯩꯁꯨ ꯌꯥꯎꯔꯛꯇꯦꯕ ꯕꯣꯠꯁꯦ ꯀꯩꯁꯨꯣ ꯍꯥꯏꯗꯤ ꯕꯣꯠꯁꯦ ꯏꯟꯇꯔꯦꯁ ꯂꯩꯇꯦꯕꯒꯤ ꯀꯩꯁꯨ ꯑꯩꯣꯏ ꯃꯤ ꯈꯣꯝꯕ
ꯍꯣꯏ ꯍꯣꯏ ꯑꯩꯈꯣꯏꯒꯤ ꯈꯪꯅ ꯆꯥꯟꯅꯕ ꯌꯥꯎꯔꯕꯨꯗꯤꯀꯣ ꯑꯗꯨꯝ ꯌꯥꯅ ꯌꯥꯅꯕ ꯕꯨꯗꯤ ꯇꯧꯕꯤꯕ ꯑꯗꯨꯒ ꯑꯩꯈꯣꯏꯒꯤ ꯌꯥꯝ ꯀꯟꯕ ꯂꯩꯗꯅꯀꯣ
ꯎꯝ ꯕꯣꯠ ꯈꯣꯝꯕ ꯍꯥꯏꯁꯦ ꯑꯩ ꯋꯥꯟꯁ ꯑꯃꯨꯛꯇꯪꯕꯨꯗꯤ ꯌꯥꯎꯒꯦꯕ ꯑꯗꯨꯗ ꯃꯤ ꯀꯩꯁꯨ ꯌꯥꯝ ꯍꯣꯡꯒꯗꯦ ꯇꯜꯂꯦꯕ ꯍꯥꯏꯗꯤ ꯑꯗꯨꯒꯨꯝꯕ ꯕꯣꯠ ꯀꯔꯤ ꯀꯔꯤ ꯀꯔꯤ ꯍꯥꯏꯗꯤ ꯈꯪꯅꯔꯝꯕ ꯂꯣꯏꯅꯔꯝꯕꯁꯤꯡꯁꯤꯁꯨ ꯚꯣꯠꯀꯤ ꯃꯇꯥꯡꯗꯤ ꯂꯣꯏꯅ ꯂꯥꯞ ꯣꯡ ꯉꯛꯄꯒꯤ ꯃꯑꯣꯡ ꯑꯃ ꯂꯥꯛꯑꯦꯕ
ꯑꯗꯨ ꯀꯟꯕ ꯍꯥꯏꯇꯥꯔꯦ ꯑꯩꯩꯅ ꯑꯗꯨꯒ ꯑꯩ ꯆꯪꯁꯤꯟꯗꯦꯕ
ꯎꯝ
ꯑꯗꯨ ꯇꯧꯕꯒꯤ ꯃꯍꯨꯠꯇ ꯁꯨꯝ ꯑꯩꯅ ꯀꯩꯅꯣꯗ ꯑꯦꯝ ꯌꯨ ꯁꯤꯗ ꯊꯝꯖꯔꯒꯁꯨ ꯑꯦꯝ ꯌꯨꯒꯤ ꯂꯥꯏꯕ꯭ꯔꯦꯔꯤ ꯑꯩ ꯑꯗꯨꯝ ꯆꯪꯉꯦꯕ ꯂꯥꯏꯕꯔꯤ ꯆꯪꯉꯒ ꯑꯩ ꯑꯗꯨꯝ ꯂꯥꯏꯔꯤꯛ ꯄꯥꯕ ꯈꯣꯠꯄ ꯑꯗꯨꯒ ꯍꯥꯏ ꯃ꯭ꯌꯨꯖꯤꯛꯀꯤ ꯃꯇꯥꯡꯗꯁꯨ ꯄꯥꯕ ꯑꯗꯨꯒ ꯃꯣꯏ ꯑꯦꯁ ꯑꯦꯁ ꯁꯤꯒꯤ ꯃꯣꯏ ꯑꯗꯨ ꯒꯥꯏꯗ ꯀꯔꯤ ꯀꯔꯤ ꯁꯦꯝꯄꯜ ꯄꯦꯄꯔ ꯀꯩꯀꯥꯒ ꯑꯗꯨꯝ ꯂꯩꯕꯗꯣ ꯑꯩ ꯄꯥꯕ ꯑꯗꯨꯝ ꯆꯪꯉꯦꯕ ꯑꯗꯨ ꯑꯦꯝ ꯌꯨꯗꯗꯤ ꯑꯗꯨꯝ ꯑꯩ ꯇꯝꯕꯒ ꯆꯞ ꯃꯥꯟꯅꯔꯝꯃꯤ
ꯎ
ꯀꯩꯅꯣꯒꯤ ꯑꯦꯝ ꯌꯨ ꯁꯤꯒꯤ ꯑꯦꯀꯥꯠꯇ ꯑꯗꯨꯝ ꯎꯠꯄꯗ ꯑꯗꯨꯝ ꯃꯣꯏ ꯌꯥ